ꯑ ꯍꯜꯂꯣ ꯇꯥꯕ
ꯎꯃꯍꯨꯝ ꯇꯥꯏꯌꯦ
ꯅꯨꯡꯉꯥꯏꯔꯕ꯭ꯔꯣ ꯅꯨꯄꯤ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ ꯍꯧꯖꯤꯛ ꯀꯔꯤꯁꯨ ꯇꯧꯗꯦ ꯐꯣꯝ ꯆꯥꯔꯖ ꯇꯧꯔ ꯇꯧꯕꯒ ꯂꯩꯌꯦ ꯅꯪ ꯀꯔꯤ ꯆꯥꯔꯦ
ꯎꯝ ꯑ ꯑꯩ ꯆꯥꯛ ꯆꯥꯔꯤꯌꯦ
ꯑꯣ ꯀꯔꯤ ꯍꯤꯡꯖꯥꯟ
ꯀꯣꯕꯤꯅꯦ ꯍꯥꯎꯋꯦ ꯅꯪꯗꯤ
ꯑꯣ ꯀꯣꯕꯤ ꯀꯣꯕꯤ ꯈꯥ ꯇꯔꯥ
ꯎꯝ
ꯍꯕ꯭ꯔꯣ
ꯎꯝ ꯍꯋꯦ ꯑꯆꯄꯣꯠ ꯀꯩꯅꯣ ꯁꯨ ꯌꯥꯎꯋꯦ ꯕꯨ ꯖꯤꯌꯥꯁꯨ ꯌꯥꯎꯋꯦ
ꯑꯣ ꯅꯪ ꯀꯄ ꯀ ꯃꯥꯂꯦ ꯅꯪꯒꯤ ꯕꯣꯏꯁꯗꯤꯁ
ꯇꯞꯄ ꯃꯥꯜꯂꯦ
ꯍꯣꯏ
ꯎꯝ ꯌꯥꯝ ꯀꯞꯄꯦ ꯑꯩ ꯍꯣꯏ
ꯑꯣ ꯀꯔꯤꯒꯤꯅꯣ ꯔꯤꯖꯟꯗꯤ
ꯊꯋꯥꯏ ꯅꯨꯡꯉꯥꯏꯇꯥꯕꯒꯤꯅꯦ
ꯑꯣ ꯀꯅꯥꯅ ꯀꯅꯥꯅꯣ ꯅꯪꯒꯤ ꯊꯋꯥꯏ ꯀꯔꯤ ꯇꯣꯕꯤ ꯇꯧꯕꯤꯒꯦ ꯀꯔꯤ ꯇꯧꯔꯦ
ꯎꯝ ꯑꯩꯕꯨꯔꯣ ꯑꯩꯕꯨ ꯅꯣꯏꯅ ꯅꯨꯡꯁꯤꯕꯤꯗ꯭ꯔꯦ ꯑꯗꯨꯒꯤꯅꯦ
ꯕꯣꯏ ꯐ꯭ꯔꯦꯟꯅꯥꯒꯥ
ꯎꯝ ꯍꯝ
ꯑꯗꯨ
ꯅꯪꯅ
ꯑꯩꯅ ꯑꯩꯗꯨ ꯅ ꯅꯪꯉꯣꯟꯗ ꯌꯥꯝꯅ ꯅꯨꯡꯁꯤꯌꯦ
ꯅꯨꯡꯁꯤꯗꯦ
ꯀꯔꯤ
ꯅꯨꯡꯁꯤꯗꯤꯌꯦ
ꯅꯨꯡꯁꯤꯌꯦ ꯑꯩꯗꯤ ꯅꯪꯉꯣꯟꯗ
ꯅꯨꯡ ꯁꯤꯗꯦꯗ
ꯑꯗꯨ ꯅꯨꯡ ꯅꯪ ꯑꯥ ꯉꯁꯤ ꯀꯔꯤ ꯇꯧꯔꯤꯒꯦ
ꯎꯝ ꯑꯩ ꯉꯁꯤ ꯍꯧꯒꯠꯂꯦ ꯉꯅꯥ ꯄꯨꯡ ꯇꯔꯨꯛꯇꯥ ꯑꯗꯨꯒꯥ ꯄ꯭ꯔꯦꯌꯔ ꯇꯧꯔꯨꯔꯦ
ꯑꯣ
ꯑꯗꯨꯒ ꯍꯜꯂꯛꯑꯒ ꯇꯨꯝꯃꯦ ꯑꯃꯨꯛ ꯑꯗꯨꯒꯅꯦ ꯏꯔꯨꯖ ꯏꯔꯨꯖꯊꯣꯑꯦ
ꯑꯣ
ꯑꯗꯨꯒ ꯇꯨꯝꯃꯒ ꯍꯧꯒꯠꯂꯛꯑꯒ ꯆꯥꯛ ꯆꯥꯊꯣꯛꯑꯦ ꯅꯪꯗꯤ ꯀꯩꯗꯧꯔꯤꯅꯣ
ꯑꯣ ꯑꯩꯁꯨ ꯆꯞ ꯃꯥꯟꯅꯩꯌꯦ ꯄꯕꯥꯅꯤ ꯍꯒꯣꯜ ꯍꯒꯣꯂ ꯄ꯭ꯔꯦꯌꯔꯗ ꯆ ꯆꯈꯔꯤ ꯑꯗꯨ ꯑꯗꯨ ꯄꯦꯌꯔ ꯇꯣꯔꯒ ꯑꯃꯨꯛꯀ ꯇꯨꯝꯈ꯭ꯔꯦ ꯑꯗꯨ ꯍꯧꯖꯤꯛꯅ ꯍꯧꯒꯠꯂꯛ ꯍꯧꯒꯜꯂꯛꯞꯄ ꯋꯥꯁꯞ ꯇꯧꯔꯤꯒꯦ ꯇꯧꯔꯦ
ꯅꯪꯗꯤ ꯆꯥꯛ ꯆꯥꯈꯤꯔꯣꯏꯗ꯭ꯔꯣ
ꯍꯧꯖꯤꯛ ꯍꯣꯏ ꯆꯥꯛꯁꯨ ꯆꯥꯔꯦ ꯌꯥꯏ ꯆꯥꯛꯁꯨ ꯂꯣꯏꯔꯦ ꯍꯣꯏ ꯂꯣꯏꯔꯦ ꯎꯝ
ꯍꯥꯎꯕ꯭ꯔꯣ
ꯎꯝ ꯍꯋꯏ ꯃꯤꯃꯤ ꯁꯤꯡꯖꯨꯒ ꯀꯣꯕꯤ ꯑꯂꯨꯒ ꯍꯟꯖꯥꯡꯀꯣ ꯃꯁ ꯇꯕꯒ ꯆꯔꯦ ꯍꯋꯦ
ꯎꯝ ꯑꯩꯉꯣꯟꯗ ꯄꯤꯖꯦ ꯊꯂꯣꯅ
ꯑꯁꯤ ꯅꯪꯅ ꯅꯪꯅ ꯍꯥꯏꯗꯦꯀꯣ ꯑꯗꯨꯅꯦ ꯑꯩꯁꯨ ꯈꯟꯗꯦ
ꯑ
ꯅꯪꯒꯤ ꯍꯤꯟꯖꯥꯟ ꯍꯥꯎꯍꯥꯎꯇꯦꯕ꯭ꯔꯣ
ꯑꯩꯒꯤ ꯍ ꯆ ꯍꯋꯦ
ꯑꯣ ꯑꯗꯨꯗꯤ ꯌꯥꯏꯅꯦꯀꯣ ꯍꯑꯣꯏꯗꯤ ꯉꯁꯤ ꯇ ꯆꯥ ꯂꯕꯣ
ꯎꯝ
ꯑꯗꯨ ꯑꯣ ꯇꯤ ꯂꯥꯏ ꯕ꯭ꯔꯥꯎꯅꯥꯈꯨꯏꯗꯤ
ꯂꯩꯌꯦ ꯅꯈꯣꯏꯗꯤ ꯂꯩꯇꯕ꯭ꯔꯣ
ꯍꯣꯏ ꯂꯩꯇꯦ ꯑꯩꯈꯣꯏꯗꯤ ꯑꯣꯖꯥꯁꯤꯡꯅ ꯍꯥꯏꯇꯦ ꯍꯥꯏꯗꯦ ꯑꯗꯨꯅꯦ ꯏꯇꯤ ꯂꯥꯏꯠ ꯇꯩ ꯃꯥꯜꯂꯦ
ꯑꯣ
ꯂꯔꯦ ꯃꯥꯂꯦ ꯔꯣꯁꯇꯔ ꯄꯤꯗꯦ
ꯑꯣ ꯀꯩꯒꯤꯅꯣꯃ ꯈꯪꯗꯌꯦꯦ ꯑꯩꯁꯨ ꯈꯪꯗꯌꯦ
ꯑꯣ ꯑꯗꯨ ꯅꯪꯣꯟꯗꯩꯗꯤ ꯀꯃꯥꯏꯅ ꯆꯠꯀꯦ
ꯈꯪꯒꯤꯦ ꯍꯣꯔꯦꯟꯗꯣ ꯃꯦꯝꯅ ꯍꯥꯏꯗꯣꯏꯔꯥ ꯈꯪꯕꯤꯌꯦ
ꯑꯣ ꯑꯁ ꯄ ꯑꯩꯗꯤ ꯋꯥꯔꯤꯗ ꯑꯗꯨꯗꯤ ꯆꯠꯄꯒ ꯆꯥꯅꯤꯡꯗꯦ
ꯆꯠꯅꯤꯡꯗ꯭ꯔꯦꯀꯣ
ꯎꯝ ꯆꯅꯤꯤꯟꯔꯤ
ꯑ ꯃꯥꯂꯦ
ꯋꯥꯔꯦ ꯍꯣꯏ ꯑꯗꯨꯅꯦ
ꯅꯪꯗꯤ ꯀꯔꯤ ꯀꯔꯤ ꯇꯧꯗꯣꯏꯅꯣ ꯗ꯭ꯌꯨꯇꯤ ꯗꯇ ꯗ꯭ꯌꯨꯇꯤꯗ ꯀꯔꯤ ꯀꯔꯤ ꯇꯧꯒꯦ ꯅꯪꯗꯤ
ꯑꯏꯔꯤꯗꯤ ꯀꯧꯕ ꯗꯁꯇꯤꯡꯤꯡ ꯃꯕꯥ ꯇꯣ ꯑꯗꯨ ꯃꯤꯉꯣꯟꯗ ꯍꯤꯗꯞ ꯀꯥꯞꯀꯦ ꯑꯗꯨ ꯑꯗ ꯑ ꯑꯣꯏꯣꯏ ꯑꯗꯨ ꯑꯦ ꯁꯤꯁꯒꯨꯝꯕ ꯇꯧꯋꯦ ꯑꯗꯨ ꯁꯨꯃꯥꯏꯅ ꯅꯪꯗꯤ ꯑꯗꯨꯃꯥꯏꯅ ꯇꯧ
ꯑꯩꯁꯨꯨ ꯆꯞ ꯃꯥꯟꯅꯦ
ꯑꯣ
ꯀꯩꯇꯧꯗꯣꯏꯅꯣ ꯅꯪꯗꯤꯦ ꯍꯧꯁꯛ
ꯍꯧꯖꯤꯛꯇꯤ ꯀꯔꯤꯁꯨ ꯇꯧꯗꯦ ꯑꯩ ꯍꯧꯖꯤꯛꯇꯤ ꯑꯃꯨꯛꯀ ꯇꯨꯝꯅꯤꯅꯦꯌꯦ
ꯎꯝ
ꯉꯁꯤ ꯑꯌꯨꯛ ꯑꯌꯨꯛꯇ ꯄꯨꯡ ꯃꯉꯥ ꯄꯨꯡ ꯃꯉꯥꯗꯤ ꯑꯩꯗꯤ ꯎꯞꯄꯒ ꯄ꯭ꯔꯦꯌꯔꯗ ꯆ ꯈ꯭ꯔꯦꯗꯣ ꯑꯗꯨꯗꯤ ꯍꯨꯖꯤꯛ ꯇꯨꯝꯅꯤꯡꯉꯦ ꯅꯟꯗꯣ
ꯎꯝ
ꯂꯣꯏꯔꯤꯕꯣ ꯂꯥꯏꯔꯤꯛ ꯄꯥꯔꯕ
ꯂꯣꯏꯗ꯭ꯔꯤ ꯅꯪ ꯄꯥꯕ ꯍꯧꯔꯕꯣ
ꯂꯣꯏꯗ꯭ꯔꯤ ꯑꯩꯁꯨ ꯄꯥꯗꯦ
ꯄꯥꯗꯤꯌꯦ ꯈꯣꯏꯅꯤ ꯀꯔꯝ ꯀꯥꯟꯗ ꯂꯥꯏꯔꯤꯛ ꯄꯥꯃꯤꯟꯅꯁꯤꯒꯦ
ꯍꯥꯥ
ꯀꯝ ꯈꯥꯟ ꯄꯥꯔꯁꯤꯒꯦ
ꯈꯝꯗꯦꯗ ꯑꯂꯎꯔ ꯄꯥꯔꯥꯗꯤ ꯇꯨꯡꯃꯤꯅꯤ
ꯑꯣ ꯇꯧꯁꯤꯅꯅꯨ ꯀꯣ ꯑꯩꯉꯣꯟꯗ
ꯍꯥ
ꯑꯩꯉꯣꯟꯗ ꯇꯧꯁꯟꯅꯒꯅꯣ
ꯑꯁ ꯑꯁꯦꯡꯕꯅ ꯍꯥꯏꯌꯦ
ꯑꯗꯣ ꯅꯪꯗꯤ ꯇꯨꯃꯤꯟꯅ ꯄꯥꯔꯝꯃꯤ ꯑꯩ ꯑꯍꯤꯡꯗ ꯂꯥꯏ ꯍꯩꯕꯤꯅꯤꯅ
ꯍꯝ ꯑꯁ
ꯀꯩꯗꯧꯔꯤꯅꯣ ꯅꯪ ꯍꯧꯖꯤꯛ
ꯍꯧꯖꯤꯛ ꯀꯔꯤꯁꯨ ꯇꯧꯗꯦ ꯍꯥꯏꯗꯤ ꯍꯧꯨꯗ꯭ꯔꯤꯀꯣ ꯕꯦꯗꯥ ꯂꯥꯛꯑꯦ ꯑꯗꯨꯅꯦ ꯑꯩ ꯇꯨꯝꯅꯤꯡꯉꯦ ꯇꯨꯝꯁꯤꯔ
ꯀ꯭ꯂꯥꯁ ꯆꯠꯇꯣꯏꯔꯣ ꯆꯠꯂꯣꯏꯗꯣꯏꯔꯣ
ꯍꯣꯏ ꯆꯠꯂꯦꯒꯦ ꯀ꯭ꯂ ꯀ꯭ꯂꯥꯁ
ꯎꯝ ꯇꯨꯝꯊꯣꯛꯑꯁꯦ ꯀ꯭ꯂꯥꯁ ꯆꯠꯂꯔꯣꯏꯁꯦ
ꯑꯗꯨ ꯎ ꯑꯁꯇꯣꯔꯤꯗꯤ ꯀꯃꯥꯏꯅ ꯍꯥꯏꯒꯦ
ꯀꯔꯤ
ꯑꯣꯖꯥꯅ ꯀꯔꯤꯅꯣ ꯀꯔꯤꯅꯣ ꯀꯔꯤꯒꯤ ꯍꯥ
ꯑꯣꯖꯥꯅ ꯍꯪꯉꯗꯤꯀꯣ ꯑꯩꯈꯣꯏꯅꯤ ꯗꯥꯔꯤꯌꯥ ꯇꯧꯔꯦ ꯍꯥꯏꯔꯁꯦ
ꯃꯤ ꯑꯃꯅ ꯗꯥꯏꯔꯤꯌꯥ ꯇꯧꯔꯣ ꯑꯗꯨ ꯃꯤ ꯑꯃꯅ ꯄꯨꯛꯅꯥꯩ ꯍꯥꯏꯌ
ꯑꯥ
ꯑꯗꯨ ꯅꯪ ꯗꯥꯏꯔꯦ ꯇꯣꯔꯦ ꯍꯥꯏꯌꯣ ꯍꯣꯏ ꯅꯪ ꯅꯪꯉꯣꯟꯗ ꯃꯤ ꯆꯤꯟꯗ ꯑꯣꯏ ꯗꯏꯔꯦꯗꯤ
ꯍꯂ ꯑ ꯑꯥ
ꯇꯕ꯭ꯔꯣ
ꯇꯥꯏꯌꯦ ꯇꯥꯏꯌꯦ ꯖꯤ ꯅꯦꯝꯕꯨꯨ ꯀꯁꯥꯏꯗ ꯀ ꯍꯣꯏ ꯑꯩꯗꯣ ꯉꯔꯥꯡꯗꯣ ꯎꯝ ꯏꯟꯖꯥꯡ ꯈꯤꯇꯪ ꯑꯍꯥꯎꯕ ꯆꯥꯎꯔꯦꯕꯀꯣ ꯑꯗꯨꯅ ꯄꯨꯛꯁꯦ ꯌꯥꯗꯕꯦ ꯉꯁꯤꯗꯤ
ꯑꯣ ꯑꯗꯨ ꯉꯁꯤꯃꯛ ꯏꯕꯅꯤ ꯀ꯭ꯂꯁꯗ ꯆꯂꯨ ꯔꯀꯣ
ꯇꯖꯦ
ꯅꯟ ꯗꯥꯏꯔꯤꯌꯥ ꯇꯧꯑꯦ ꯑꯗꯨ ꯑꯩꯁꯨ ꯄꯨꯛ ꯅꯥꯏꯌꯦ
ꯀꯜꯒꯤ ꯄꯨꯛ ꯅꯥꯔꯤꯕ ꯅꯝꯗꯦꯦ
ꯎ ꯃꯣꯔꯣꯛ ꯆꯥꯕꯒ ꯃꯤꯃꯤꯁꯤꯟꯖꯨ ꯆꯕꯒꯥ ꯀꯧꯕ
ꯑꯣ ꯑ
ꯄꯨꯠꯅꯥꯏ
ꯀꯌꯥꯝ ꯀꯌꯥꯝ ꯀꯌꯥꯝ ꯆꯥꯁꯤꯜꯂꯨꯔꯒꯦ ꯃꯣꯔꯣꯛꯇꯨꯕꯣ
ꯍꯣꯏ ꯑꯩ ꯃꯣꯔꯣꯛꯗꯤ ꯌꯥꯝ ꯌꯥꯝ ꯌꯥꯝ ꯄꯥꯝꯃꯦ ꯑꯗꯨꯅꯤ
ꯑꯣ ꯑꯣ ꯑꯣ ꯑꯁ ꯏꯚ ꯃꯌꯥꯝ ꯆꯥꯕꯗꯤ ꯀꯛꯁꯨ ꯅꯨꯡꯉꯥꯏꯇꯦ ꯂꯤꯚꯔꯁꯨ ꯌꯥꯗꯦ ꯍꯥꯏꯕꯅꯤꯀꯣ
ꯍꯣꯏ ꯍꯣꯏ ꯑꯗꯨ ꯑꯩꯒꯤ ꯐꯦꯁꯇꯁꯨ ꯄꯤꯝ ꯄꯝꯄ ꯃꯁꯗꯁꯨ ꯄꯤꯝꯄꯜꯁꯨ ꯌꯥꯝꯅ ꯂꯧꯊꯣꯛꯑꯦ
ꯉꯅ ꯊꯣꯛꯂꯛꯑꯦꯕ
ꯎꯝ ꯌꯥꯝ ꯊꯣꯛꯂꯦ
ꯑꯣ ꯑꯣ ꯍꯁꯄꯤꯇꯥꯜ ꯇ ꯍꯕꯡ ꯊꯣꯛꯑꯣ ꯑꯗꯨꯒ ꯗꯣꯛꯇꯔꯅ ꯑꯩꯁꯤ ꯀꯩꯅꯣꯁꯦ
ꯆꯕꯗꯤꯀꯣ
ꯑꯥ
ꯌꯥꯏ ꯌꯥꯔꯅꯤ ꯍꯥꯏꯌꯦ ꯏꯁꯤꯡ ꯐꯖꯅ ꯊꯥꯔꯗꯤ ꯌꯦꯔꯦ
ꯑꯣ ꯑꯣ ꯑꯣ ꯑꯗꯨ ꯐꯔꯦ ꯑꯗꯨ ꯃꯌꯥꯝ ꯃꯌꯥꯝ ꯁꯛꯎꯀꯣ ꯏꯁꯤꯡꯗꯣ
ꯍꯣꯏ ꯍꯣꯏ
ꯎꯝ ꯑꯗꯣ ꯅꯪ ꯍꯧꯖꯤꯛ ꯀꯩꯗꯧꯔꯤꯅꯣ
ꯍꯧꯖꯤꯛꯇꯤ ꯀꯔꯤꯁꯨ ꯇꯧꯗꯦ
ꯂꯆꯦ
ꯊꯥ
ꯀꯇꯩ ꯀꯗꯥꯏ ꯀꯗꯥꯏ ꯆꯠꯀꯗꯕ ꯂꯩꯒꯦ
ꯑꯇꯥꯏ ꯃꯤ ꯑꯇꯥꯏꯗꯤꯔꯥ
ꯅꯠꯇꯦ ꯅꯠꯇꯦ ꯅꯪꯗꯣ ꯑꯇꯩ ꯀꯗꯥꯏ ꯀꯗꯥꯏ ꯆꯠꯀꯗꯕ ꯂꯩꯒꯦ ꯍꯥꯏꯕ ꯉꯁꯤꯗꯣ ꯎꯝ
ꯑꯗꯨ ꯍꯣꯏ ꯑꯗꯨ ꯊ ꯑ ꯊꯕ ꯑꯇꯣꯞꯄ ꯂꯩꯥꯏꯇ꯭ꯔꯦ ꯉꯁꯤꯗꯣ
ꯊꯕꯛ ꯑꯇꯣꯞꯄ ꯂꯩꯇ꯭ꯔꯦꯕ ꯆꯠꯂꯨꯔꯅꯤ ꯂꯣꯏꯔꯅꯤ ꯑꯗꯨꯒ ꯂꯣꯏꯔꯦꯀꯣ ꯑꯗꯨꯝ
ꯍꯣꯏ ꯂꯣꯏꯔꯦ
ꯑ ꯑꯥ
ꯎꯝ ꯅꯪꯗꯤ ꯅꯪꯒꯤꯕ꯭ꯔꯣ ꯇꯤꯟꯗꯤ
ꯎꯝ ꯀꯩꯁꯨ ꯌꯥꯝꯅꯕꯨꯗꯤ ꯂꯩꯇꯦ ꯑꯗꯣ ꯎꯝ ꯉꯁꯤ ꯀ꯭ꯂꯥꯁ ꯆꯠꯂꯤꯨꯔꯅꯤ ꯑꯃꯨꯛꯇꯪ ꯂꯩꯔꯒ ꯑꯗꯨꯒ ꯀꯌꯥ ꯁꯥꯂꯛꯑꯒꯀꯣ ꯑꯩꯗꯣ ꯎꯝ
ꯍꯣꯏ
ꯍꯣꯁꯄꯤꯇꯥꯜꯗ ꯍꯥꯏꯐꯄꯦꯠ ꯆꯠꯂꯨꯒꯅꯦꯕꯀꯣ ꯉꯁꯪ ꯑꯥ ꯑꯃꯃꯨꯀ
ꯅꯪ ꯃꯁꯥ ꯅꯨꯡꯉꯥꯏꯇꯕ꯭ꯔꯣ
ꯍꯣꯏ ꯑꯩꯗꯣ ꯏꯁꯥ ꯌꯥꯝꯅ ꯅꯨꯡꯉꯥꯏꯇ꯭ꯔꯦ ꯄꯣꯠꯁꯤꯀꯣ ꯅꯨꯡꯉꯥꯏꯖꯗꯤ ꯀꯩꯝ ꯇꯧꯅꯤꯡꯒꯦꯗꯣꯅ ꯅꯥꯗꯣ ꯅꯥꯔꯦꯗꯅ
ꯑꯣ ꯅꯪꯁꯨ ꯄ꯭ꯔꯦꯒꯅꯦꯟ ꯑꯣꯏꯕ ꯃꯥꯜꯂꯦꯀꯣ
ꯑꯣꯏꯔꯕ
ꯑꯣꯏꯗꯦ ꯑꯣꯏꯗꯦ ꯑꯣꯏꯗꯦ ꯑꯩꯗꯤ ꯑꯩꯗꯤ ꯟꯒꯜꯅꯦ ꯄꯟ꯭ꯌꯦꯦ ꯋꯥꯜꯗ
ꯑꯣ
ꯍꯧꯖꯤꯛꯇꯤꯀꯣ ꯁꯤꯡꯒꯜ ꯑꯣꯏꯔꯒꯗꯤ ꯑꯗꯨꯝ ꯉꯥꯏꯅ ꯂꯥꯏꯐꯇꯣ ꯑꯦꯟꯖꯣꯏ ꯇꯧꯍꯧꯗꯕ ꯌꯥꯗꯦ ꯗ
ꯍꯣꯏ ꯍꯣꯏ ꯑꯁꯤꯁꯨ ꯆꯨꯝꯃꯦ
ꯃꯥꯅꯤꯀꯣ ꯅꯠꯇ꯭ꯔꯗꯤ ꯁꯨꯝ ꯂꯨꯍꯣꯡꯈ꯭ꯔꯗꯤ ꯂꯨꯍꯣꯡꯕ ꯒꯤ ꯊꯕꯛ ꯃꯌꯥꯝꯗꯨꯃ ꯇꯧꯔ ꯂꯩꯔꯅꯤ ꯑꯗꯨꯗꯤ ꯁꯤꯂꯣ ꯋꯥꯔꯦꯗꯅ ꯎꯝ ꯑꯗꯨ ꯅꯪ ꯆꯥꯛꯇꯤ ꯆꯥꯈ꯭ꯔꯕ꯭ꯔꯣ
ꯍꯣꯏ ꯆꯥ ꯆꯥꯔꯦ
ꯟꯖꯝ ꯊꯪꯇꯦ
ꯑ ꯑꯂꯨꯒ ꯀꯣꯕꯤ ꯑꯂꯨ ꯃꯤꯃꯤ ꯁꯤꯡꯖꯨ ꯆꯥꯔꯦ
ꯑꯣꯍꯣ ꯑꯗꯨꯒ ꯀꯣꯕꯤꯒ ꯇꯣꯡꯉꯒ ꯁꯤꯡꯃꯤ ꯁꯤꯡꯖꯒꯣꯟ ꯆꯥꯔꯦꯕ
ꯍꯣꯏ ꯍꯣꯏ
ꯍꯥꯎꯒꯤ ꯄ꯭ꯔꯣ ꯑꯩ ꯀꯣꯏꯗꯤ ꯄꯣ ꯎ ꯇꯔꯤꯊ ꯀꯝꯕꯅ ꯈꯪꯗꯦ ꯁꯤꯁꯦ ꯀꯩ ꯍꯥꯏꯕꯅꯣ ꯈꯪꯗꯦꯒꯦ ꯃꯃꯤꯨ ꯇꯨꯔꯤꯗ ꯌꯥꯝꯅ ꯍꯥꯎꯇꯦ ꯑꯃ ꯊꯣꯡꯉꯦ
ꯑꯣ ꯃꯣꯏꯁꯨ ꯍꯣꯁꯇꯦꯜꯗ ꯂꯥꯏꯕ꯭ꯔꯣ
ꯎꯝ ꯑꯦꯇ ꯂꯌꯦꯦ ꯍꯣꯁꯄꯤꯦꯦꯜꯗ ꯂꯩꯥꯏꯇꯩ
ꯑꯣ ꯔꯦꯟꯗ ꯅꯨꯡꯉꯥꯏꯔꯕꯣ
ꯍꯣꯏ ꯂꯩꯕ ꯅꯨꯡꯉꯥꯏ ꯃꯣꯏꯗꯤꯅꯤꯡ ꯀꯥꯟꯗ ꯐꯠ ꯊꯣꯛꯄꯁꯨ ꯌꯥꯏ ꯀꯝ ꯆꯠꯅꯤꯡꯗ꯭ꯔꯁꯨ ꯑꯗꯨꯝ ꯂꯩꯕ ꯌꯥꯏ ꯍꯣꯁꯇꯦꯜꯗꯗꯤ ꯌꯥꯗꯦꯗꯅ ꯀ꯭ꯂꯥꯁ ꯆꯠꯅꯤꯡꯗ꯭ꯔꯒꯁꯨ ꯆꯠꯂꯣ ꯍꯥꯏꯒꯅꯤ ꯀꯩꯅꯣꯝ ꯆꯠꯅꯤꯡꯗ꯭ꯔꯒꯁꯨ ꯆꯠꯇꯕ ꯌꯥꯗꯦ ꯑꯗꯨꯃꯥꯏꯅ ꯍꯥꯏꯕꯅꯦ ꯔꯦꯟꯇ ꯂꯩꯗꯅ ꯐꯩꯗꯅ
ꯍꯣꯏ ꯍꯣꯏ ꯍꯣꯏ ꯆꯨꯝꯃꯦ
ꯑꯗꯨ ꯇꯔꯤꯁꯦ ꯣ ꯅꯪ